ꯇꯥꯏꯌꯦ ꯀꯩꯗꯧꯔꯤꯅꫭ
ꯇꯧꯗꯤꯑ ꯅꯗꯤ
ꯒ‌ꯦꯝ ꯁꯅꯥꯌ‌ꯦ
ꯀꯩꯏꯕ
ꯒ‌ꯦꯝꯁꯅꯔꯤꯌ‌ꯦ
ꯀꯩ ꯒ‌ꯦꯝ ꯅꯣ
ꯑ‌ꯦꯃꯜ ꯑ‌ꯦꯃꯜ
ꯑꯁ ꯅꯪꯁꯨ ꯑ‌ꯦꯃꯦꯜ ꯁꯥꯟꯅꯕ꯭ꯔꯣ
ꯃꯥꯅꯦ ꯅꯪꯁꯨ ꯁꯅꯕ꯭ꯔꫭ ꯍꯥꯏꯖ‌ꯦ
ꯎꯝ ꯁꯥꯟꯅꯩꯑꯦ ꯍꯟꯗꯛꯇꯤ ꯁꯥꯟꯅꯗ꯭ꯔꯦ
ꯑꯣ
ꯎꯝ ꯅꯅꯨꯡꯉꯔꯤꯔꯤꯕꯣ
ꯑ ꯍꯥꯏꯔꯤ ꯍꯣꯏ ꯆꯥꯛ ꯌꯦꯟꯁꯥꯡ ꯊꯣꯡꯕ ꯍꯧꯔꯕꯣ
ꯍꯗꯦꯗ
ꯀꯩꯁꯥꯡ ꯊꯣꯡꯗꯅꯣ
ꯈꯪꯗꯦ ꯀꯔꯤꯟꯗꯥ ꯇꯧꯗꯅꯣ ꯅꯣꯏꯗꯤ
ꯑꯁ ꯈꯪꯗꯦ ꯑꯩꯈꯣꯏꯁꯨ ꯊꯣꯡꯗꯣꯏ ꯇꯩꯃꯅ ꯊꯣꯡꯗꯣꯏꯅꯦ
ꯎꯝ ꯑꯁ ꯑꯇꯩꯃ ꯂꯩꯔꯦ ꯌꯥꯝ ꯐꯩꯀꯣ ꯃꯤꯗꯤ
ꯀꯅꯥ ꯀꯅꯥ ꯂꯩꯒꯦ ꯅꯣꯏ ꯅꯪꯒꯤ
ꯑꯩ ꯍꯧꯖꯤꯛ ꯏꯃꯥꯟꯅꯕ ꯏꯃꯥꯟꯅꯕꯤꯒ ꯂꯩꯌꯦ
ꯑ ꯀꯩꯩꯅ ꯀꯩꯩꯅ
ꯑ ꯑꯁ ꯑꯩꯅ ꯉꯁꯤ ꯅꯥꯒꯦ ꯇꯧꯕ
ꯑ ꯌꯥꯝ ꯅꯨꯡꯁꯥ ꯁꯥ ꯑꯃ ꯏꯔ ꯀꯃꯥꯏ
ꯅꯦ ꯇꯧ ꯍꯥꯏꯗꯤ ꯑꯗꯨꯝ ꯐꯤꯚꯔꯗꯣ ꯐꯤꯚꯔ ꯎꯝ
ꯎꯝ ꯑꯗꯅꯤ ꯨꯂꯤ ꯑꯃꯃ ꯂꯧꯧ ꯂ ꯑꯗꯨꯂꯣ ꯑꯗꯨꯗꯤ
ꯂꯧꯔꯦ ꯍꯣꯔꯦꯟ ꯆꯥꯛ ꯆꯥꯔ ꯂꯣꯏꯔ ꯃꯇꯨꯡꯗ ꯆꯥꯔꯅꯤ
ꯖꯤ ꯅꯥꯃ ꯌꯥꯗ ꯍꯦ
ꯅꯅꯤꯡꯗꯦ ꯑꯩꯁꯨꯣ
ꯎꯝ
ꯑꯔꯅꯗ ꯋꯥꯥꯡꯅꯝꯗꯥ ꯄꯨꯡ ꯃꯔꯤ ꯉꯔꯥꯡ ꯅꯨꯡꯗꯥꯡ ꯅꯠꯇꯕ ꯑꯌꯨꯛꯇ ꯄꯨꯡ ꯃꯔꯤ ꯑꯗꯨꯋꯥꯏꯗ ꯑꯔꯦ ꯄ ꯀꯄꯔꯒ꯭ꯔ
ꯑꯣ
ꯑꯗꯨꯗꯨꯒ ꯑꯌꯨꯛꯇꯅ ꯐꯥꯏꯌꯦ ꯑꯗꯨꯝ ꯂꯩꯔꯦ ꯍꯧꯖꯤꯛꯅ ꯍꯦꯟꯖꯤꯜꯂꯛꯄ
ꯎꯝ ꯒꯨꯂꯤ ꯁꯥꯑꯣ ꯒꯨꯂꯤ ꯁꯥꯥꯛꯑꯣ ꯑꯌꯨꯕꯗ ꯍꯦꯛ ꯒꯨꯂꯤ ꯆꯥꯒꯗꯕꯅꯦ
ꯎꯝ
ꯏꯕꯒꯤꯅꯦ
ꯀꯥꯏꯗ ꯂꯩꯒꯦ ꯅꯪꯗꯤ
ꯑ ꯑꯗꯨꯗꯅꯦ
ꯍꯥꯥ
ꯑ ꯑꯗꯨꯗꯂꯌꯦꯦ ꯍꯔꯡ ꯀꯣꯅ ꯏꯒꯦ
ꯍꯥꯏꯕ ꯌꯥꯕꯅꯦ ꯍꯥꯏꯕ ꯌꯥꯕꯅꯦ ꯀꯩꯁꯨ ꯀꯥꯏꯗꯕꯅꯦ ꯎ
ꯃꯅꯤꯄꯨꯔ ꯃꯆꯥꯅꯤꯅ ꯃꯅꯤꯄꯨꯔꯗ ꯂꯩꯇꯗꯤ ꯀꯗꯥꯏ ꯂꯩꯌꯣ ꯍꯥꯏꯅꯣ
ꯑ ꯑ ꯑꯗꯨ ꯗꯤꯁꯇ꯭ꯔꯤꯛ ꯗꯤꯁꯇ꯭ꯔꯤꯛꯁꯨ ꯍꯥꯏꯕ ꯌꯥꯏ ꯍꯥꯏꯕꯅꯤ ꯃꯣꯏꯅ
ꯍ ꯑ ꯃꯅꯤꯄꯨꯔ ꯏꯝꯐꯥꯜ ꯗꯤꯁꯇ꯭ꯔꯤꯛ
ꯏꯟꯁꯥꯡ ꯑꯍꯥꯎꯕ ꯊꯣꯡꯉꯣ ꯑꯗꯨꯒ ꯆꯥꯎꯣ ꯅꯥꯟꯗꯅꯕ ꯑꯣ ꯆꯥꯛꯗꯣ ꯌꯥꯝ ꯆꯥꯔꯒ ꯒꯨꯂꯤꯗꯣ
ꯆꯥꯔꯣ ꯑꯗꯨꯗꯤ ꯀꯩꯁꯨ ꯇꯧꯔꯦꯕ
ꯏꯟꯖꯥꯡ ꯑꯍꯥꯎꯕ ꯆꯥꯗꯣꯏꯅꯣ
ꯑꯍꯥꯎꯕ ꯍꯥꯏꯁꯦ ꯂꯩꯗꯅ
ꯉꯥ ꯑꯀꯪꯕꯒꯨꯝꯕꯔꯣ
ꯉꯥ ꯑꯀꯪꯕꯒꯨꯝꯕ ꯁꯧꯔꯤꯒꯨꯝꯕ
ꯁꯧꯔꯤ ꯆꯥꯕ ꯌꯥꯗꯧ ꯃꯥꯥꯟꯂꯦ
ꯍꯥꯎꯅꯦ ꯆꯧꯒꯔꯤꯗ
ꯍꯥꯎꯕꯗꯤ ꯍꯥꯎꯋꯦꯕ
ꯎꯝ ꯀꯥꯡ ꯍꯧꯔꯦ ꯃꯝꯕ ꯍꯧꯔꯔꯕꯅꯤꯅ
ꯎꯝ ꯒꯗ ꯅꯥꯠ ꯍ
ꯑꯒꯟꯅꯥꯏ ꯃꯅꯝꯗꯣ ꯍꯥꯏꯅꯦꯕ ꯑꯩꯒꯤ
ꯅꯥꯏ ꯃꯅ ꯃꯊꯧꯊꯧ ꯇꯥꯗꯦ ꯍꯥꯏ
ꯎꯝ
ꯍ ꯅꯨꯡꯁꯥꯅ ꯁꯥꯕꯅꯦ ꯉꯁꯤꯗꯤ ꯈꯔ ꯅꯨꯡꯉꯥꯏꯀꯣ ꯋꯦꯗꯔꯁꯦ
ꯎꯝ ꯎꯝ ꯁꯥꯏ ꯌꯥꯝ ꯀꯟꯅ ꯁꯥꯗꯦ
ꯍꯣꯏ ꯉꯁꯥꯏ ꯄꯨꯡ ꯄꯨꯡ ꯃꯥꯄꯜ ꯇꯔꯥꯗꯗꯤ ꯑꯁ ꯅꯨꯡꯁꯥꯗꯤ ꯐꯖꯅ ꯁꯥꯔꯝꯃꯦꯗ ꯍꯧꯖꯤ ꯍꯧꯖꯤ ꯈꯔꯗꯤ ꯅꯨꯅꯨꯡꯉꯥꯏꯔꯦ
ꯎꯝ
ꯎꯝ ꯃꯁꯤ ꯀꯔꯤꯝ ꯆꯠꯇ꯭ꯔꯦꯅ
ꯎꯝ ꯁꯇꯦ
ꯎꯝ ꯅꯨꯡꯁꯥꯗ ꯀꯩꯅꯣ ꯀꯨꯏꯅ ꯆꯠꯂꯨꯒꯦꯔꯥ
ꯅꯣꯏ ꯃꯥꯈꯣꯏꯗꯤ ꯂꯩꯕ꯭ꯔꯣ
ꯑꯩꯈꯣꯏ ꯃꯥ ꯍꯗꯤ ꯂꯩꯇꯦ ꯑꯩꯈꯣꯏꯗ ꯑꯩꯈꯣꯏ ꯏꯌꯥꯝꯕ ꯀꯇꯥꯔꯗꯤ ꯂꯥꯛꯏꯕꯀꯣ
ꯑ
ꯑꯗꯨꯒꯤ ꯃꯅꯥꯛꯇ ꯂꯩꯌꯦꯦ ꯑꯩꯣꯏ ꯃꯥ ꯑꯣꯏꯣꯏꯗꯤ ꯍꯥ
ꯂꯧꯕꯨꯛꯇ ꯀꯟꯈ꯭ꯔꯤꯕꯣ
ꯂꯕꯨꯛ ꯆꯠ ꯗꯦꯗꯥ ꯍ ꯂꯧꯕꯨꯛ ꯆꯠꯇ ꯅꯣꯏꯗꯤ ꯆꯠꯄ꯭ꯔꯣ
ꯎꯝ ꯃꯔꯔꯛ ꯃꯔꯔꯛꯛꯇ ꯆꯠꯂꯦ
ꯑꯣ ꯃꯤ ꯌꯥꯝꯃꯒ ꯆꯠꯄꯗꯤ ꯅꯨꯡꯉꯥꯏꯕꯅꯦ
ꯑ ꯊꯥꯏꯅꯗꯤꯦ ꯍꯦꯟꯅ ꯅꯨꯡꯉꯥꯏꯗ ꯏꯃꯥꯟꯅꯕꯤꯈꯣꯏ ꯊꯥꯏꯅ ꯑꯉꯥꯡ ꯑꯣꯏꯔꯤ ꯀꯥꯟꯗ ꯈꯔ ꯐꯤꯐꯇꯤꯟ ꯁꯤꯛꯁꯇꯤꯟ ꯌꯔꯁ ꯑꯣꯏꯔꯤꯀꯥꯟꯗ ꯏꯃꯥꯟꯅꯕꯤꯒꯤ ꯌꯨꯝ ꯏꯃꯥꯟꯅꯕꯤꯒꯤ ꯀꯩꯅꯣ ꯂꯧꯕꯨꯛꯇ ꯀꯨꯝꯃꯨꯔꯅꯤ ꯑꯃꯨꯛ ꯑꯩꯈꯣꯏꯗ ꯑꯃꯨꯛ ꯀꯨꯝꯃꯨꯔꯅꯤ
ꯎꯝ
ꯍꯗꯤ ꯇꯧ ꯗꯦ ꯇꯨ ꯀꯣꯄꯅ
ꯑꯗꯨ ꯃꯇꯝꯗꯨꯅ ꯅꯨꯡꯉꯥꯏꯕꯅꯦ
ꯎꯝ ꯑ ꯊꯤ ꯅꯨꯡꯉꯥꯏ
ꯎꯝ ꯁꯤꯡꯖꯨꯒ ꯀꯩꯅꯣ ꯇꯧꯔꯒꯀꯣ
ꯎꯝ ꯁꯟꯗꯦ ꯈꯨꯗꯤꯡ ꯆꯥꯕ꯭ꯔꯣ
ꯎꯝ
ꯑꯗꯨꯁꯨ ꯁꯤꯡꯖꯨꯗꯨꯁꯨ ꯐꯥꯒꯤ ꯅꯠꯇꯦ
ꯍꯩꯒꯨꯝꯕ ꯆꯥꯕ ꯑꯣꯏꯔꯝꯒꯨꯅꯦ ꯅꯪꯒꯤꯗꯣ
ꯈꯔꯗ ꯀꯩ ꯑꯣꯏꯔꯦ ꯆꯒ ꯎ
ꯑꯩ ꯆꯥꯔꯒ ꯏꯁꯤꯡ ꯀꯩꯅꯣ ꯕꯣꯏꯜ ꯋꯥꯇꯔ ꯅꯠꯇꯕꯀꯣ
ꯎꯝ
ꯆꯥꯔꯗꯤ ꯊꯛꯑꯗꯤ ꯇꯒꯅꯤ ꯃꯁꯥꯒꯤ ꯃꯁꯥꯒꯤ ꯗ꯭ꯌꯨꯇꯤꯅꯦ ꯑꯗꯣ
ꯆꯥꯕꯗꯨꯁꯨ ꯆꯥꯕꯗꯤ ꯆꯥꯏ ꯍꯟꯗꯛ ꯃꯔꯛꯇ ꯌꯥꯝ ꯆꯥꯅꯤꯡꯗꯕ ꯑꯗꯨꯒꯤ ꯆꯥꯗ꯭ꯔꯦ ꯏꯟꯁꯥꯡ ꯍꯥꯎꯇꯕꯅꯤꯅ ꯑꯗꯨꯒ ꯇꯨꯝꯕꯗꯨꯁꯨ ꯊꯦꯡꯅ ꯇꯨꯝꯃꯦ
ꯕꯕꯔꯣ
ꯣꯜ ꯈꯔ ꯈꯔ ꯍ ꯍꯥꯏꯒꯦ ꯈ ꯈꯔꯥ ꯌꯦꯡꯒꯦ ꯑꯗꯨꯒ ꯑꯃ ꯐꯦꯟ ꯃꯈꯥꯗꯁꯨ ꯇꯨꯝꯃꯦ
ꯐꯦꯟ ꯃꯈꯥꯗ ꯇꯨꯝꯕꯗꯨꯅꯦ ꯈ꯭ꯋꯥꯏꯗꯒꯤ ꯕꯦꯔꯥ ꯑꯃꯗ ꯑꯩꯁꯨ ꯋꯥꯔꯁꯨ ꯋꯥꯅ ꯁꯨꯝ ꯑꯗꯨꯝ ꯈꯥꯡꯉ ꯂꯩꯕꯅ ꯁꯤ ꯃꯁꯤ ꯉꯒꯅꯦ ꯐꯥꯏꯁ ꯃꯥꯏ ꯃꯥꯅꯤꯁꯤ ꯉ ꯃꯥꯦꯅꯦ ꯎ ꯅꯪ ꯅꯪꯒꯤ ꯅ ꯅꯃꯜꯗꯤ ꯎ ꯀꯩ ꯏꯟꯁꯥꯡ ꯊꯣꯡꯅꯤ ꯍꯥꯏꯒꯦ
ꯈꯪꯗꯦ ꯑꯣꯏꯔꯤꯌꯦꯒ ꯑ
ꯑ ꯊꯣꯡꯉꯣ ꯑꯌꯥꯝꯕ ꯃꯇꯝꯗ ꯅꯪꯅ ꯊꯣꯡꯕ꯭ꯔꯥ ꯅꯠꯇ꯭ꯔꯒ ꯅꯃꯥꯟꯅꯕꯤꯅ ꯊꯣꯡꯕ꯭ꯔꯥ
ꯑꯩꯈꯣꯏ ꯊꯣꯡꯗꯤꯌꯦ
ꯅꯣꯏ ꯊꯣꯡꯗꯦꯕ
ꯎꯝ ꯃꯤ ꯑꯃ ꯊꯣꯡꯕꯤꯅꯕ ꯃꯤ ꯂꯩꯌꯦ
ꯑ ꯌꯥꯏꯅꯦ ꯌꯥꯏꯅꯦ ꯎ ꯆꯥꯛ ꯌꯦ ꯆꯥꯡꯁꯨ ꯊꯣꯡꯕ ꯍꯩꯅꯕ ꯇꯝꯒꯗꯕꯅꯤ
ꯎꯝ ꯑꯌꯦꯗ
ꯑꯩꯁꯨ ꯇꯝꯃꯦ ꯑꯩꯁꯨ ꯊꯣꯡꯕ ꯍꯩꯔꯦ
ꯍꯟꯗꯛꯇꯤ ꯌꯥꯝ ꯂꯥꯏꯔꯤꯦꯗ ꯑꯌꯥꯝꯕ ꯅꯠꯇꯦ ꯑꯌꯥꯝꯕ ꯒꯦꯁꯇ ꯊꯣꯡꯉꯦ ꯔꯥꯏꯁ ꯀꯨꯀꯔꯗ ꯊꯣꯡꯉꯦ ꯑꯌꯥꯝꯕ ꯃꯩ ꯍꯧꯗ꯭ꯔꯦ ꯌꯥꯝ ꯂꯥꯏ ꯊꯣꯡꯅꯕ ꯂꯩꯔꯗꯤ ꯑꯗꯨꯝ ꯊꯣꯡꯕ ꯌꯥꯏ
ꯎꯝ
ꯏꯟꯁꯥꯡ ꯊꯣꯡꯅꯕ ꯂꯩꯇ꯭ꯔꯀꯥꯟꯗꯅꯦ ꯋꯥꯔꯛꯄꯁꯦ
ꯑꯗꯨꯕꯨꯗꯤ ꯆꯨꯝꯃꯦ ꯑꯣ ꯑꯗꯨꯗꯤ ꯐꯔꯦꯀꯣ ꯒꯨꯂꯤꯗꯣ ꯆꯥꯁꯤꯜꯂꯣꯀꯣ
ꯑꯥꯎ ꯗꯗꯤ ꯏꯆꯥ ꯁꯥꯟꯗ
ꯣ ꯅꯔ ꯑꯃ ꯑꯗꯨꯝ ꯄꯥꯎꯕꯅꯔꯁꯦ
ꯎꯝ
ꯊꯃꯦ ꯊꯃꯦ
ꯎꯝ